ꯍꯜꯂꯣ
ꯍꯥꯎ
ꯇꯥꯕ‌꯭ꯔꯣ
ꯇꯥꯏ ꯇꯥꯏ ꯍꯥꯏꯔꯛꯑꯣ
ꯇꯥꯠ ꯍꯣꯔꯦꯟ ꯑꯍꯤꯡꯒꯤ ꯕꯣꯟ ꯌꯦꯡꯉꯣꯏꯗ꯭ꯔꯣ
ꯑꯩꯁ ꯑꯩꯖꯦ ꯑꯍꯤꯡꯒꯤꯖꯦ ꯌꯦꯡꯖꯤꯔꯥ ꯑꯌꯨꯛꯀꯤꯖꯤ ꯌꯦꯡꯖꯤꯔꯥ ꯑꯃꯗꯤ ꯑꯃꯗꯤ ꯊꯥꯗꯣꯛꯇ ꯌꯥꯗ꯭ꯔꯕ ꯑꯩꯖꯦ
ꯑꯦ ꯀꯩꯅꯣꯅꯦꯍꯦ ꯑꯍꯤꯡꯗ ꯌꯦꯡꯉꯛꯄꯗꯨꯅ ꯑꯌꯨꯛꯄꯨ ꯌꯦꯡꯒꯗꯕꯅꯤ
ꯑꯩꯁ ꯋꯥꯅꯤꯍꯦ ꯑꯗꯨꯗꯤ ꯋꯥꯔꯣꯏꯗ꯭ꯔꯣ
ꯅꯨꯡꯗꯤꯟ ꯐꯖꯅ ꯇꯨꯝꯃ ꯂꯣꯏꯔꯦ ꯀꯩꯅꯣ ꯁꯠ ꯁꯟꯗꯦꯅꯤ
ꯑꯗꯨꯕꯨꯗꯤ ꯑꯗ ꯑꯌꯨꯛꯇ ꯌꯥꯝ ꯋꯥꯗꯧ ꯃꯥꯟꯕ ꯑꯌꯨꯛꯀꯤ ꯑꯃ ꯌꯦꯡꯒꯩ ꯌꯦꯡꯉꯨꯔ ꯇꯨꯝ ꯌꯥꯗꯕꯤꯗꯣ ꯑꯃꯨꯛ
ꯑꯥ
ꯑꯗꯨ ꯇꯧꯔꯛꯑꯒꯗꯤꯅ
ꯌꯥꯅꯤ ꯌꯥꯅꯤ ꯇꯨꯝ ꯌꯥꯅꯕꯒꯤ ꯀꯩꯅꯣꯗꯣ ꯑꯩ ꯍꯥꯏꯒꯦ ꯑꯌꯨꯛꯗꯤꯟ ꯉꯥꯜꯂꯅꯤꯗꯅ ꯀꯣ ꯅꯪ ꯊꯣꯡꯅꯥꯎꯗꯣ ꯐꯤ ꯑꯃꯅ ꯐꯖꯅ ꯈꯟꯖꯜꯂꯣ ꯃꯩꯗꯣ ꯃꯨꯠꯊꯠꯂꯣ ꯃꯝꯍꯜꯂꯣ ꯑꯗꯨꯒ ꯃꯍꯥꯚꯥꯔꯠꯇꯣ ꯑꯗꯨ ꯊꯥꯔꯒ ꯐꯖꯅ ꯁꯦꯊꯧ ꯌꯥꯕꯅꯤ
ꯑꯩꯅ ꯑꯗꯨꯗꯣ ꯅꯣꯡꯃ ꯁꯨꯃꯥꯏ ꯇꯧꯒꯤꯅꯦ ꯑꯥꯝ ꯇꯨꯝꯕ ꯌꯥꯗꯦꯅ ꯑꯩꯈꯣꯏꯒꯤ ꯅꯣꯡ ꯆꯨꯕꯒꯤ ꯚꯤꯗꯤꯑꯣ ꯑꯃ ꯂꯩꯗꯥꯏꯅꯦ ꯑꯗꯨ ꯊꯥꯔ ꯇꯨꯝꯕꯅꯤꯗ ꯆꯥꯛ ꯂꯝꯃꯛꯄ ꯍꯥꯏꯇꯥꯔꯦ ꯊꯥꯎ ꯉꯧꯕꯩ ꯃꯈꯣꯟꯗꯣ ꯑꯣꯏꯅ ꯇꯥꯔꯛꯄ ꯁꯨꯝ ꯇ꯭ꯔꯦꯛ ꯇ꯭ꯔꯦꯛ ꯇ꯭ꯔꯦꯛ ꯇ꯭ꯔꯦꯛ ꯇ꯭ꯔꯦꯛ ꯍꯥꯏꯕꯗꯨꯗ
ꯃꯍꯥꯕꯥꯔꯠ ꯑꯣꯏꯅ ꯇꯥꯎꯑꯝꯃꯤ ꯑꯗꯨꯒꯤ ꯅꯣꯡ ꯆꯨꯕꯩ ꯃꯈꯣꯟ ꯃ꯭ꯌꯨꯖꯤꯛꯀ ꯍꯥꯞꯆꯟꯕꯗꯣ ꯑꯗꯨꯗꯤ ꯇꯨꯝꯕ ꯁꯨꯡꯌꯥ ꯌꯥꯗꯦꯉꯣ ꯑꯩꯖꯨ ꯀꯃꯥꯏ ꯇꯧꯏꯅꯣ ꯈꯪꯗꯦ
ꯑꯣ ꯕꯣꯜꯗꯤ ꯀꯅꯥꯗ ꯁꯞꯄꯣꯔ꯭ꯠ ꯇꯩꯏꯅꯣ
ꯑꯁ ꯍꯟꯗꯛꯇꯤ ꯑꯩꯈꯣꯏꯗꯤ ꯐ꯭ꯔꯥꯟꯁꯇ ꯂꯩꯔꯦꯍꯦ
ꯑꯩꯁ ꯐ꯭ꯔꯥꯟꯁ ꯕꯣꯟ ꯐꯖꯩ
ꯐ꯭ꯔꯥꯟꯁ ꯐꯣꯟ ꯐꯖꯩ ꯑꯗꯣ ꯅꯪꯗꯤ ꯑꯥꯔꯖꯦꯟꯇꯤꯅꯥꯒꯤ ꯐꯦꯟ ꯑꯣꯏꯔꯝꯒꯅꯤ
ꯃꯥꯅꯦ ꯑꯥꯔꯖꯦꯟꯇꯤꯅꯥꯅꯦ
ꯎꯝ ꯑꯥꯔꯖꯦꯟꯇꯤꯅꯥꯖꯨ ꯕꯣꯟ ꯐꯖꯩꯗ ꯐꯖꯕꯗꯤ ꯍꯧꯖꯤꯛ ꯐꯥꯎꯕ ꯀꯔꯤꯝꯇ
ꯃꯣꯏ ꯌꯥꯝ ꯐꯖꯗꯦ
ꯑꯥ ꯑꯗꯣ ꯃꯃꯥꯡꯒꯤꯗꯤ ꯗꯤꯃꯥꯔꯤꯌꯥ ꯌꯥꯎꯔꯤꯉꯩꯗ ꯌꯥꯝ ꯅꯥꯟꯅ ꯕꯣꯜꯗꯣ ꯁꯥꯟꯅꯕꯅꯦꯕꯀꯣ ꯍꯟꯗꯛ ꯃꯥ ꯌꯥꯎꯔꯛꯇꯕꯗꯒꯤ ꯈꯤꯇꯪ ꯁꯣꯟꯊꯕ ꯃꯥꯟꯗ꯭ꯔꯣ
ꯁꯣꯟꯗꯩꯑꯩ ꯈꯖꯤꯛ ꯈꯔꯥꯛ ꯅꯠꯇꯦ ꯍꯥꯏꯖꯦ ꯃꯃꯥꯡꯒꯤ ꯀꯩꯅꯣꯗꯣ ꯃꯥ ꯌꯥꯎꯔꯤꯀꯥꯟꯗꯗꯤ ꯀꯩꯅꯣ ꯂꯩꯗꯅ ꯍꯥꯏꯗꯤ ꯉꯁꯥꯏꯒꯤ ꯄꯥꯁ ꯃꯥꯒꯤ ꯄꯥꯁ ꯌꯥꯝ ꯐꯖꯩꯑꯕ ꯑꯗꯨꯗꯣ ꯑ ꯍꯟꯗꯛꯇꯤ ꯃꯥꯖꯨ ꯇꯣꯛꯑꯦ ꯍꯣꯏ ꯄꯨꯔꯥ ꯍꯟꯗꯕꯩ ꯇꯥꯏꯞ ꯇꯧꯔꯦꯕ ꯍꯟꯗꯛꯇꯤ
ꯇꯨ ꯊꯥꯎꯖꯟ ꯇ꯭ꯋꯦꯟꯇꯤ ꯇꯨꯒꯤ ꯋꯥꯜ ꯀꯞꯇꯣ ꯗꯤꯃꯥꯔꯤꯌꯥ ꯍꯣꯏꯅ ꯌꯥꯝ ꯋꯥꯅ ꯄꯥꯁ ꯄꯤꯗꯅ ꯃꯦꯁꯤꯗ ꯆꯜꯍꯟꯕ ꯈꯣꯠꯍꯟꯕ ꯇꯧꯔꯦ ꯑꯗꯨꯒ ꯑꯥꯔꯖꯦꯟꯇꯤꯅꯥꯒꯤ ꯂꯩꯕꯥꯛ ꯃꯌꯥꯝꯗꯨꯅ ꯁꯣꯝꯗꯗꯤ ꯃꯦꯁꯤꯗꯣ ꯂꯥꯏ ꯑꯣꯏꯅ ꯂꯥꯠꯅꯔꯦꯗꯣ ꯑꯗꯨꯒ ꯗꯤꯃꯥꯔꯤꯌꯥ ꯈꯣꯏꯗꯨꯕꯨꯅ ꯍꯨꯟꯗꯣꯛꯑ ꯊꯝꯕꯤꯔꯦ ꯑꯗꯨ ꯃꯤꯗꯣ ꯁꯥꯎꯔꯛ ꯇꯥꯕꯅꯤ ꯃꯦꯁꯤꯗꯨꯗꯤ ꯁꯨꯃꯥꯡꯗ ꯒꯣꯜ ꯆꯜꯂ ꯆꯦꯟꯖꯤꯜꯂ ꯆꯟꯕ ꯋꯥꯅꯤ
ꯎꯝ
ꯐꯖꯕ ꯐꯖ ꯐꯖꯅꯕꯩ ꯁꯤꯟꯕꯗꯨꯗꯤ ꯃꯥꯅ ꯁꯤꯂꯛꯏꯅꯦꯕ
ꯃꯥꯅꯦ
ꯎꯝ
ꯅꯍꯥꯟꯒꯤ ꯀꯩꯅꯣꯗꯨꯇꯤ ꯑꯁ ꯍꯟꯗꯛꯀꯤ ꯑꯔꯖꯦꯟꯇꯤꯅꯥ ꯃꯦꯁ ꯁꯤꯇꯤ ꯃꯤꯍꯨꯟ ꯑꯝꯇ ꯁꯨꯗꯦ
ꯑꯥ
ꯐꯖꯅ ꯄꯥꯈꯠꯂꯤ ꯑ ꯍꯌꯦꯡꯖꯦ ꯌꯥꯎꯗꯧ ꯃꯥꯟꯗ꯭ꯔꯦ꯫
ꯍꯌꯦꯡꯒꯤ ꯁ꯭ꯋꯤꯖꯔꯂꯦꯟꯒ ꯃꯥꯒ ꯇꯥꯗꯥꯏꯅꯦ꯫
ꯑꯥ
ꯑꯗꯣ ꯃꯥꯅ ꯑꯗꯨꯝ ꯊꯣꯏꯅꯤꯗ
ꯍꯣꯏ ꯊꯣꯏꯒꯅꯤ ꯍꯥꯏꯗꯤ ꯐꯤꯐꯥꯗꯣ ꯃꯣꯏ ꯚ ꯅꯦꯕ ꯅꯍꯟꯁꯨ ꯕꯥꯜ ꯐꯤꯐꯥꯗꯣ
ꯑ
ꯑꯔꯒꯦꯟꯇꯤꯅꯥꯒꯤ ꯀꯩꯅꯣꯅꯦꯕ ꯃꯦꯁꯤꯒꯤ ꯃꯄꯥꯅꯦꯕ ꯄ꯭ꯔꯁꯤꯗꯦꯟ ꯑꯣꯏꯗꯣ꯫
ꯎꯝ
ꯑꯗꯨꯗꯨꯅ ꯅꯍꯥꯟꯁꯨ ꯕꯣꯜ ꯄꯨꯁꯤꯟꯗꯧ ꯈꯤꯇꯪ ꯉꯥꯏ ꯅꯍꯟꯗ ꯌꯦꯠꯅꯔꯤ ꯃꯌꯥꯝꯗꯣ꯫ ꯄꯨꯔꯥ ꯀꯟꯊ꯭ꯔꯣꯕꯔꯁꯤ ꯆꯥꯎꯈ꯭ꯔꯦ ꯅꯍꯥꯟꯒꯤꯗꯨ ꯁꯨꯥꯎꯅꯤꯡꯉꯕ ꯌꯥꯝꯅ꯫
ꯑꯥ ꯃꯤꯅ ꯍꯥꯏꯅꯔꯦꯅꯦ ꯀꯩꯅꯣ ꯇꯧꯋꯦꯅ ꯐꯤꯐ ꯄ꯭ꯔꯁꯤꯗꯦꯟꯒ ꯃꯦꯁꯤꯗꯣ ꯃꯆꯥꯅꯨꯄꯥꯗꯧꯅ ꯄꯨꯔꯥ ꯃꯆꯥ ꯅꯨꯄꯥꯅꯤ ꯍꯥꯏꯅꯔꯦꯅꯦ꯫
ꯃꯥꯅꯦ ꯃꯄꯥꯅꯦ ꯍꯥꯏꯔꯒ ꯃꯤ ꯕꯣꯜꯗꯨ ꯄꯨꯔ ꯆꯠꯈꯤꯗꯣꯏ ꯇꯧꯔꯤꯅꯤ ꯀꯩꯅꯣ꯫
ꯑꯣ
ꯑꯩꯒꯤ ꯕꯣꯜ ꯅꯥꯠꯇꯔ ꯕꯕꯥ ꯂꯩꯕꯤꯕ ꯅꯠꯇ꯭ꯔꯥ ꯍꯥꯏꯔꯒꯥ ꯕꯣꯜꯗ ꯄꯨꯗꯣꯏ ꯆꯠꯇꯣꯏ ꯇꯧꯋꯦ ꯅꯍꯥꯟ ꯌꯥꯝꯅꯥ ꯁꯧꯅꯤꯡꯍꯜꯂꯦꯕ ꯄꯣꯠꯇꯣ꯫
ꯑ ꯉꯍꯟ ꯀꯩꯅꯣꯒ ꯏꯖꯤꯞꯀ ꯏꯖꯤꯞꯀ ꯁꯥꯟꯅꯕꯗꯣ ꯅꯠꯇ꯭ꯔꯣ꯫
ꯍꯣꯏ ꯍꯣꯏ ꯍꯣꯏ ꯑꯅꯤꯃꯛꯄꯨꯗꯤ ꯁꯣꯏꯀꯣ ꯍꯥ
ꯑꯩꯈꯣꯏ ꯁꯣꯝꯒꯤ ꯃꯤ ꯀꯧꯄꯁꯤ ꯇꯥꯕ꯭ꯔꯣ
ꯀꯅꯥꯅꯣ ꯀꯧꯕ꯭ꯔꯣ
ꯅꯠꯇꯦꯗ ꯁꯨꯝ ꯀꯧꯕꯗ ꯇꯥꯕ꯭ꯔꯥ ꯍꯥꯏꯕ
ꯇꯥꯏ ꯀꯅꯥꯅꯣ꯫
ꯑꯁ ꯑꯩꯈꯣꯏ ꯑꯥꯉꯥꯡ ꯈꯔꯅꯤꯅꯦ ꯊꯪꯅꯕ ꯁ꯭ꯋꯥꯏꯗ
ꯀꯩꯅꯣꯗꯨꯔꯣ ꯀꯔꯟꯖꯤꯠ ꯑꯗꯨꯔꯣ ꯑꯉꯥꯎꯕꯗꯨꯔꯣ꯫
ꯀꯅꯥꯖꯤꯠ ꯅꯥꯠꯇꯦꯗ ꯅꯦ
ꯅꯦꯞꯄꯣ ꯈꯪ ꯈꯪꯉꯦ ꯃꯥꯗꯤ ꯌꯥꯝ ꯀꯟꯅ ꯋꯥꯔꯤ ꯁꯥꯟꯅꯗꯦ ꯀꯃꯥꯏꯅ ꯀꯩꯅꯣꯗꯤ ꯃꯥꯏ ꯂꯩꯃꯤꯟꯅꯗꯨꯗꯤ ꯋꯥꯔꯤ ꯁꯥꯟꯅꯩ ꯃꯥꯗꯤ ꯌꯥꯝꯀꯟ ꯄꯨꯟꯗꯔꯤ꯫
ꯎꯝ ꯃꯥꯅ ꯈꯔ ꯀꯩꯅꯣ ꯀꯟꯖꯥꯔꯕꯦꯇꯤꯞ ꯈꯔ ꯑꯣꯏꯕꯅꯤ꯫
ꯍꯣꯏ ꯈꯤꯇꯪ ꯔꯤꯖꯥꯔꯞꯇ ꯂꯩꯕꯩ ꯇꯥꯏꯄ ꯇꯧꯑꯕꯥ꯫
ꯑ
ꯀꯩꯅꯣ ꯅꯣꯏ ꯂꯩꯖ ꯍꯣꯁꯇꯦꯜ ꯀꯌꯥꯅꯣ꯫
ꯑꯩꯈꯣꯏꯅ ꯂꯩꯁꯦ ꯍꯣꯇꯦꯜ ꯋꯥꯟꯅꯦ꯫
ꯑꯦ ꯋꯥꯟ ꯁꯦꯝꯃꯕꯣ
ꯁꯦꯝꯃꯦꯗ ꯉꯍꯥꯛꯈꯩ ꯀꯩꯅꯣ ꯇꯧꯔꯦꯅ ꯂꯩꯍꯧꯕꯅꯦ ꯑꯗꯣ ꯁꯦꯝꯖꯤꯜꯂꯨꯗ꯭ꯔꯕꯅꯦ ꯐꯩꯔ ꯂꯩ ꯈꯁ ꯂ ꯦꯖꯣ ꯆꯪꯒ꯭ꯔꯦ ꯌꯥꯟ ꯌꯥꯅꯕ ꯇꯧꯁꯤꯟꯕꯤꯅꯦꯕ ꯃꯣꯏꯗꯤ ꯎꯝ ꯍꯣꯁꯇꯦꯜꯕꯨꯗꯤ ꯂꯩꯕ ꯌꯥꯝ ꯅꯨꯡꯉꯥꯏꯕ ꯍꯣꯁꯇꯦꯜꯅꯦꯕꯀꯣ꯫ ꯑꯗꯣ ꯀꯩꯅꯣ ꯇꯧꯕ ꯍꯥꯏꯇꯥꯔꯦ ꯑꯗꯣ ꯅꯍꯥꯟꯒꯤ ꯏꯖꯤꯄꯀ ꯏꯖꯤꯄꯀ ꯁꯥꯟꯅꯕ ꯕꯣꯜ ꯁꯥꯟꯅꯕꯗꯣ ꯑꯅꯤꯃꯛ ꯁꯣꯏꯕꯕꯨꯗꯤ ꯁꯣꯏꯑꯕꯀꯣ ꯑꯗꯨꯒ ꯏꯖꯤꯞꯅ ꯕꯣꯜ ꯆꯠꯂꯀꯥꯟꯗ ꯗꯤꯁꯀꯣꯜ ꯇꯧꯒꯤꯕꯗꯣ ꯑꯗꯨ ꯐꯥꯎꯟ ꯇꯧꯋꯦꯅ ꯑꯗꯨꯒ ꯑꯔꯣꯏꯕꯒꯤ ꯑꯟꯖꯦꯟꯇꯤꯅꯥꯅ ꯒꯣꯜ ꯆꯟꯈꯤꯕꯗꯣ ꯑꯗꯨꯁꯨ ꯐꯥꯎꯟ ꯇꯧꯕꯒꯨꯝꯕꯅꯦꯕ ꯁꯅꯥꯗꯣ ꯕꯣꯟꯗꯣ ꯀꯠ ꯇꯧꯔꯗꯨꯁꯨ ꯁꯀꯣ ꯄꯨꯊꯣꯛꯄ ꯌꯥꯏꯑꯕ ꯀꯩꯔꯥ ꯑꯗꯨ ꯃꯥ ꯃꯁꯥ ꯃꯈꯨꯝ ꯂꯧꯁ ꯂꯩꯍꯧꯔꯕ꯭ꯔꯥ ꯑꯗꯨꯅ ꯆꯦꯟꯈꯠꯂꯒ ꯆꯟꯈꯤꯕ ꯕꯣꯅꯦꯕ
ꯑ
ꯈꯪꯉꯕ꯭ꯔ ꯑꯗꯣ ꯒꯣꯜꯗꯣ ꯄꯤꯊꯣꯛꯈꯤꯗꯕꯤꯗ ꯗꯤꯁ ꯒꯣꯜ ꯇꯧꯅꯔꯒ ꯁꯥꯟꯅꯍꯜꯂꯝꯃꯗꯤ ꯃꯤ ꯈꯨꯗꯤꯡꯃꯛ ꯂꯣꯏ ꯄꯦꯅꯦꯕ ꯑꯗꯨꯗꯤ ꯅꯠꯇꯕꯤꯗ ꯊꯣꯏꯗ ꯌꯥꯗꯦ ꯁꯥꯏꯗ ꯔꯦꯚꯤꯅꯌꯨ ꯇꯧꯔꯒ ꯄꯤꯊꯣꯛꯈꯤꯕꯗꯣ ꯑꯗꯨꯗꯨꯅꯦꯕ ꯌꯥꯝꯅ ꯃꯌꯥꯝꯅ ꯉꯥꯡꯅꯔꯤꯁꯦ
ꯎꯝ ꯑꯩ ꯍꯟꯗꯛꯇ ꯐꯥꯥ ꯁꯥꯎꯅꯤꯡꯉꯃꯦꯗ ꯕꯤꯠ ꯂꯩꯇꯔꯕꯅꯦ
ꯎꯝ ꯃꯤ ꯂꯝꯗ ꯁꯥꯟꯅꯕꯅꯤ ꯀꯔꯤ ꯍꯥꯏꯔꯨꯅꯦ
ꯃꯥꯅꯦ ꯑꯩꯈꯣꯏ ꯁ꯭ꯋꯥꯏꯗ ꯁꯥꯟꯅꯕꯁꯨ ꯅꯠꯇꯦ
ꯎꯝ ꯃꯣꯏ ꯃꯣꯏ ꯌꯥꯅꯖꯕꯤ ꯌꯥꯅꯖꯕꯤ ꯇꯧꯕꯅꯦ
ꯃꯅꯦ
ꯑꯁ ꯅꯣꯡꯁꯨ ꯇꯥꯗꯦꯕꯣ ꯑꯣꯝꯆꯥꯛꯅꯩ ꯏꯁꯥꯖꯦ ꯏꯁꯥꯁꯨ ꯅꯨꯡꯉꯥꯏꯇ ꯂꯩꯕ
ꯅ ꯅꯣꯡ ꯅꯣꯏ ꯅꯣꯡ ꯇꯥꯕ꯭ꯔꯣ
ꯇꯥꯗꯦꯗ ꯅꯣꯏ ꯑꯗꯣꯝꯒꯤ ꯉꯁꯥꯏ ꯅꯣꯡ ꯇꯥꯔꯝꯕ꯭ꯔꯣ ꯈꯔ ꯀꯟꯅ
ꯑꯩꯈꯣꯏꯗꯤ ꯇꯥꯏꯌꯦ
ꯑꯣ
ꯑ ꯇꯥꯏꯅꯅꯨꯡꯁꯤꯛꯗ ꯍꯥꯏꯐꯦꯠ ꯌꯥꯎꯔ ꯇꯧꯒꯦ
ꯑꯥ ꯑꯁꯣꯝ ꯀꯣ ꯏꯊꯦꯡꯒꯤ ꯑꯁꯣꯝꯗꯣ ꯑꯗꯨꯗꯗꯤ ꯅꯣꯡꯥꯗꯣ ꯐꯖꯅ ꯇꯥꯔꯒ ꯉꯥꯏꯍꯥꯛꯇꯪ ꯆꯨꯕꯗ ꯃꯄꯨꯡ ꯐꯥꯅ ꯆꯨꯔꯝꯃꯦꯕꯀꯣ ꯑꯗꯨ ꯑꯣꯏꯁꯨ ꯑꯗꯨ ꯇꯥꯕ ꯅꯣꯡꯗꯨꯅ ꯂꯧ ꯏꯁꯤꯡ ꯎꯕꯗꯤ ꯌꯥꯗꯕꯅꯤꯅꯅꯦ ꯅꯨꯡꯉꯥꯏꯇꯦꯕ
ꯎꯝ ꯎꯝ ꯑꯦ ꯍꯧꯖꯤꯛꯇꯤ ꯂꯧ ꯃꯇꯝꯅꯤꯅꯦ
ꯎꯝ ꯂꯧ ꯃꯇꯝ ꯅꯣꯏꯒꯤꯗꯤ ꯂꯧ ꯏꯁꯤꯡ ꯂꯣꯏꯅꯈ꯭ꯔꯕꯣ
ꯂꯧꯁꯤꯡꯖꯦ ꯀꯩꯅꯣ ꯇꯧꯔꯤꯗ ꯑꯩꯁꯨ ꯌꯨꯝꯗ ꯂꯩꯇꯦꯌꯦ ꯑꯗꯨꯗ ꯀꯩꯅꯣ ꯇꯧꯕ ꯑꯩꯈꯣꯏ ꯕꯍꯥꯟꯗꯤ ꯑꯗꯨꯝ ꯇꯧꯔꯦ ꯈꯣꯠꯍꯦꯟꯗꯦ ꯍꯥꯏꯕꯅꯤ ꯍꯧꯖꯤꯛꯁꯦ ꯅꯣꯡꯁꯨ ꯑꯗꯨꯝ ꯌꯥꯔꯦꯗꯅ ꯑꯗꯨꯅ ꯀꯩꯅꯣ ꯇꯧꯕꯅꯦ ꯑꯗꯨꯝ ꯇꯧꯔꯝꯃꯅꯤ ꯑꯩꯈꯣꯏ ꯐꯥꯎ ꯑꯩꯗꯤ ꯌꯥꯝ ꯀ ꯌꯥꯎꯍꯟꯗꯦꯕ
ꯅꯣꯏ ꯅꯨꯄꯥ ꯑꯍꯨꯝ ꯅꯠꯇ꯭ꯔꯣ ꯅꯣꯏ ꯌꯨꯝꯒꯤꯁꯦ
ꯑ ꯅꯨꯄꯥ ꯑꯍꯨꯝꯅꯦ
ꯅꯨꯄꯥ ꯑꯍꯟꯗꯨꯗꯤ ꯑꯍꯥ ꯃ ꯄꯥꯟꯂꯝ ꯂꯩꯔꯦ
ꯑ ꯃꯥꯗꯦ ꯏꯅꯦ
ꯀꯩꯅꯣꯗꯤ ꯅꯨꯄꯥ ꯌꯥꯏꯃꯗꯨꯗ
ꯌꯥꯔꯤꯃꯗꯤ ꯌꯨꯝꯗ ꯂꯩꯕꯅꯦ ꯃꯥ ꯑꯦꯛꯖꯥꯝ ꯊꯥꯕꯩꯅꯦ ꯂꯥꯏꯔꯤꯛ ꯀꯩꯀꯥ ꯇꯧꯔꯅꯤ
ꯑꯗꯣ ꯃꯥ ꯀꯩꯅꯣ ꯇꯧꯕ꯭ꯔꯣ ꯍꯥꯟꯅ ꯃꯄꯥꯟ ꯑꯃ ꯂꯩꯔꯨꯕ꯭ꯔꯣ ꯃꯥꯗꯣ
ꯑꯥ ꯃꯥꯁꯗꯔꯤꯒ ꯂꯩꯔꯦ
ꯎꯝ ꯂꯤꯗ ꯑꯗꯨꯒ꯭ꯔꯦꯁꯁꯦ ꯀ ꯗꯦꯜꯂꯤꯗ ꯑꯗꯨꯝ ꯒ꯭ꯔꯦ ꯁꯪ ꯀꯩ ꯀꯥ ꯂꯣꯏꯁꯤꯔꯛꯄ꯭ꯔꯕ
ꯑꯗꯤ ꯦꯁꯟ ꯂ ꯑꯣꯏꯔꯦ ꯃꯥ ꯦꯁꯟ ꯍꯥꯥꯇ ꯂ ꯑꯣꯏꯔꯅꯤꯗꯤ ꯑꯗꯨ ꯃꯥꯁꯇꯔ ꯀꯩꯀꯥ ꯇꯧꯗꯧꯗꯣ ꯃꯥꯗꯣ ꯗꯦꯡꯒꯤ ꯅꯥꯕꯒꯤ ꯏꯟꯐꯦꯛꯁꯟꯒꯤ ꯑꯀꯣꯟꯕꯩꯗꯣ ꯃꯍꯥꯛꯥꯛꯇ ꯌꯥꯈꯤꯗꯕ ꯑꯗꯨ ꯌꯥꯝ ꯁꯣꯟꯈꯤꯕ ꯃꯅꯤꯄꯨꯔꯗ ꯊꯣꯛꯂꯛ ꯑꯗꯨꯝ ꯑꯦꯝ ꯑꯦꯜ ꯂꯣꯏꯁꯤꯜꯂꯦꯥ
ꯑ ꯗꯃꯤꯅꯝꯁꯦ
ꯑꯩꯁꯨ ꯅꯥꯗ꯭ꯔꯣꯕ ꯀꯩꯅꯣꯁꯤꯗ ꯑꯩꯈꯣꯏ ꯍꯣꯁꯇꯦꯜ ꯂꯩꯃꯤꯟꯅꯕ ꯑꯉꯥꯎꯕ ꯑꯅꯤꯑꯝꯂꯩꯌꯦ ꯋꯥꯛꯀꯤꯡ ꯆꯧꯖꯦꯅ ꯆꯥꯛ ꯑꯥ ꯄꯨꯡ ꯕꯥꯔꯣ ꯇꯦꯔꯣ ꯇꯥꯔꯝꯗꯥꯏꯁꯤꯗ
ꯑꯥ
ꯄꯨꯊꯣꯛꯑꯒ ꯆꯠꯂꯤ ꯋꯥ ꯂꯣꯏꯔꯦ ꯅꯣꯡ ꯇꯥꯈꯤꯕꯒꯤ ꯂꯩꯈꯣꯝ ꯃꯔꯛꯁꯤꯗ
ꯋꯥꯀꯤꯡ ꯆꯠꯂꯤꯔꯣ ꯅꯣꯏ ꯍꯧꯖꯤꯛ
ꯋꯥꯛꯀꯤꯡ ꯆꯠꯂꯤ ꯊꯣꯛꯎꯁꯤꯅ ꯀꯩꯒꯤꯅꯣ ꯈꯪꯗꯦ ꯇꯨꯝꯃꯗꯧ ꯃꯇꯝꯁꯤꯗ
ꯎꯝ ꯑꯗꯨ ꯀꯩꯅꯣ ꯇꯧꯕ꯭ꯔꯣ ꯑ ꯃꯣꯏꯗꯤ ꯀꯥꯏ ꯆꯠꯈ꯭ꯔꯕ ꯃꯈꯣꯟ ꯃꯋꯥꯒꯁꯨ ꯑꯝ ꯇꯥꯗꯦꯅ ꯀꯥꯏ ꯌꯧꯒ꯭ꯔꯕ
ꯃꯣꯢꯔꯣ ꯑꯁ ꯑꯗ ꯇꯣ ꯌꯥ ꯊꯝꯃꯝꯃꯅꯤꯅꯦ ꯂꯥꯡꯃꯜꯂꯤ ꯇꯥꯏꯗꯦꯅ
ꯑꯣ ꯉꯁꯤ ꯀꯩꯅꯣ ꯑꯃ ꯅꯃꯥꯟꯅꯕ ꯑꯃ ꯀꯩꯅꯣ ꯃꯁꯝ ꯊꯥꯏꯗꯨꯕꯨ ꯇꯧꯈ꯭ꯔꯕꯣ
ꯑꯦꯁ ꯇꯧꯔꯦ ꯃꯀꯣꯛꯇꯣ ꯂꯥꯛ ꯑꯃ ꯊꯥꯔꯒ ꯂꯩꯍꯧꯔꯝꯅꯦ
ꯎꯝ ꯃꯥꯗꯤ ꯄꯩꯁꯥꯕꯨ ꯌꯥꯝ ꯄꯥꯏꯔꯤꯅꯦ ꯃꯁꯝ ꯌꯥꯎꯕꯗꯒꯤ ꯁꯛꯐꯝ ꯑꯣ ꯂꯧꯔꯕꯣ
ꯑꯩ ꯁꯛꯐꯝ ꯑꯣꯟꯒ꯭ꯔꯦ ꯕꯁꯟ ꯃꯥꯜꯍꯧꯔꯦ
ꯀꯩ ꯂꯝꯒꯤ ꯕꯁꯟꯅꯣ
ꯑꯁ ꯑꯃ ꯐꯤꯂꯝ ꯀꯨꯝꯕꯗꯨ ꯈꯪꯗ꯭ꯔꯍꯦ ꯕꯁꯟ ꯑꯃ ꯃꯔꯨ ꯀꯣꯛꯄ ꯃꯀꯣꯛ ꯇꯦꯇꯨ ꯍꯛꯄꯗꯣ
ꯑ
ꯑꯗꯨ ꯑꯗꯨ ꯃꯥꯜꯂꯧꯔꯦ ꯃꯥ ꯃꯀꯣꯏꯗꯨꯒ
ꯎꯝ
ꯄꯨꯔꯥ ꯀꯩꯅꯣ ꯇꯧꯏꯅꯤ ꯑꯥ ꯃꯥꯗꯣ ꯀꯩꯅꯣ ꯇꯧ ꯂꯩꯔꯝꯃꯧ ꯑꯗ ꯊꯥ ꯂꯩꯔꯝꯃꯤ ꯋꯥꯅ ꯇꯧ ꯂꯩꯔꯝꯃꯤ
ꯑꯥ
ꯇꯧꯕꯨꯗꯤ ꯀꯣꯛꯇ ꯌꯦꯇꯨꯝ ꯊꯤꯟꯕꯅꯤ ꯅꯥꯗꯤ ꯅꯥꯔꯝꯅꯤ ꯃꯥꯁꯨ
ꯀꯗꯥꯏꯗꯩ ꯅꯥꯔꯣꯏꯗꯣꯏꯅꯣ ꯍꯦ ꯃꯆꯤꯟ ꯊꯨꯡꯒ꯭ꯔꯕꯗꯨꯅ ꯆꯥꯛ ꯆꯥꯛ ꯊꯤꯡꯖꯤꯜꯂꯒ ꯑꯩꯈꯣꯏꯒꯤ ꯁꯝꯗꯣ ꯑꯩꯈꯣꯏ ꯂꯧ ꯂꯤꯡꯕꯗꯣ ꯑꯗꯨꯃꯥꯏꯅ ꯂꯤꯡ
ꯑꯥ
ꯄꯥꯏꯔ ꯄꯥꯏꯔ ꯆꯣꯛ ꯆꯣꯠ ꯊꯤꯟꯖꯤꯟꯕꯤꯅꯦꯕ ꯁꯝ ꯊꯤꯂꯛꯄꯩꯕꯨꯗꯤ ꯅꯥꯔꯣꯏꯕꯣ ꯑꯁ ꯑꯃ ꯀꯩꯅꯣ ꯌꯦꯇꯨꯝꯅ ꯊꯤꯟꯕꯗꯣ ꯀꯥꯏꯗꯩ ꯀꯣꯛꯇ ꯍꯟꯖꯤꯟ ꯍꯟ ꯍꯟꯖꯟ ꯍꯟꯖꯟ ꯊꯤꯟꯖꯤꯜꯂꯛꯑꯗꯤ ꯌꯦꯇꯨꯝꯗꯨꯁꯨ ꯑꯀꯨꯞꯄ ꯇꯦꯇꯨꯒ ꯍꯛꯄ ꯍꯦꯇꯨꯝꯗꯨꯖꯨ ꯅꯠꯇꯦ ꯑ ꯀꯩꯅꯣ ꯑꯆꯧ ꯑꯆꯧꯕ ꯌꯦꯇꯨꯝꯗꯨꯅꯦ ꯑꯗꯨꯅ ꯐꯥꯒꯠꯂ ꯐꯒꯠꯂ ꯍꯥ ꯁꯤ ꯂꯩꯅꯦ ꯀꯌꯥꯝ ꯅꯥꯔꯝꯅꯤꯌꯦꯡꯉꯣ
ꯑꯥ ꯑꯁ ꯃꯥꯒꯤ ꯑꯃ ꯂꯩꯔꯤ ꯀꯩꯅꯣ ꯇꯧꯔꯒ ꯃꯣꯏꯗꯣ ꯏꯁꯄ꯭ꯔꯦ ꯑꯃ ꯀꯥꯞꯀꯗꯕꯅꯤ ꯍꯥꯏꯅꯦ
ꯑꯥ
ꯏꯁꯄ꯭ꯔꯦ ꯑꯃ ꯀꯥꯞꯀꯗꯕꯅꯦ ꯑꯗꯨꯗꯣ ꯀꯃꯥꯏꯅ ꯀꯥꯞꯀꯦꯗ ꯑ ꯃꯤꯅꯤꯠ ꯀꯨꯟ ꯀꯨꯟ ꯂꯩꯔ ꯀꯥꯞꯄꯤꯌꯦ ꯏꯁꯄ꯭ꯔꯦꯁꯦ ꯑꯗꯣ ꯇꯨꯝꯈ꯭ꯔꯒꯗꯤꯅ ꯍꯥꯏꯕ ꯇꯨꯝꯈ꯭ꯔꯒꯗꯤ ꯏꯇꯥꯎ ꯑꯣꯏꯅ ꯍꯧꯒꯠꯂꯒꯗꯤ ꯀꯥꯄꯤꯔꯝꯃꯣꯏꯌꯦ ꯃꯥ ꯍꯥꯏꯁꯤ
ꯏꯁ ꯏꯁ ꯏꯁ ꯏꯂ ꯅꯣꯏ ꯃꯌꯥꯝꯅ ꯃꯤꯀꯞ ꯊꯣꯛꯂꯛꯑꯒꯗꯤ ꯑꯦ ꯆꯪꯗ꯭ꯔꯗꯤ ꯀꯩꯅꯣ ꯃꯤꯒꯤ ꯁꯨꯍꯧ ꯍꯧꯗ꯭ꯔꯕ ꯃꯀꯣꯛꯇꯨꯒꯤ ꯁꯔꯨꯛꯇꯨ ꯃꯥꯅ ꯁꯝ ꯀꯦꯜꯂꯤꯕ ꯃꯀꯣꯛꯀꯤ ꯁꯔꯨꯛꯇꯣ ꯑꯩꯈꯣꯏꯒꯤ ꯁꯝ ꯍꯧꯅꯕꯒꯤ ꯁꯦꯜꯗꯣ ꯁꯤꯈ꯭ꯔꯕꯅꯦꯕꯀꯣ ꯑꯗꯨꯗꯣ ꯁꯤꯔꯛꯑꯕꯅꯤ ꯅꯥ ꯋꯥꯠꯂꯛꯑꯕꯅꯤꯅꯀꯣ ꯑꯗꯨꯗꯣ ꯑꯃꯨꯛ ꯍꯤꯡꯒꯠꯅꯕ ꯍꯣꯠꯅꯕꯗ ꯉꯁꯥꯏ ꯍꯤꯗꯥꯛ ꯃꯌꯥꯝ ꯁꯤꯖꯤꯟꯅꯔꯝꯒꯅꯦꯕ ꯃꯥꯏ ꯃꯄꯥꯗꯣ ꯊꯥꯔꯒ ꯑꯃꯨꯛ ꯅꯧꯅ ꯑꯃꯨꯛ ꯍꯤꯡꯍꯜꯂꯛꯅꯕ ꯍꯣꯠꯅꯕꯗ ꯃꯉꯣꯟꯗ ꯋꯥꯠꯂꯤꯕ ꯑꯦꯅꯔꯖꯤꯖꯦ ꯁꯦꯜꯗꯣ ꯍꯦꯟꯉꯂꯛꯅꯕ ꯍꯣꯠꯅꯕ ꯋꯥꯠꯂꯤꯕ ꯁꯄ꯭ꯂꯤꯃꯦꯟꯁꯤꯡꯗꯣ ꯄꯤꯁꯟꯂꯝꯃꯒ ꯑꯃꯨꯛ ꯍꯧꯍꯟꯗꯣꯏꯅꯦꯕ ꯑꯗꯣ ꯃꯄꯨꯡ ꯐꯥꯅꯗꯤ ꯍꯧꯗꯕꯅꯦ ꯍꯧꯕ ꯌꯥꯕꯕꯨꯗꯤ ꯌꯥꯗꯕꯅꯤ ꯍꯧꯕꯨꯗꯤ ꯍꯧꯕꯅꯦꯕꯀꯣ ꯑꯗꯣ ꯑꯌꯥꯝꯕꯅ ꯑꯗꯨꯒ ꯁꯝ ꯃꯆꯥ ꯄꯣꯛꯄꯗꯣ ꯌꯥꯝ ꯀꯨꯡꯅꯒ ꯃꯆꯥ ꯄꯣꯛꯂꯛꯄꯗꯣ ꯑꯗꯨꯗꯤ ꯑꯣꯏꯗꯕꯅꯦꯕ ꯑꯗꯨꯅ ꯑꯗꯨꯝ ꯄꯥꯔꯒ ꯂꯩ ꯍꯥꯏꯇꯥꯔꯦ ꯁꯝꯗꯣ ꯁꯝꯗꯨꯁꯨ ꯃꯁꯛ ꯐꯖꯕ ꯋꯥꯠꯄꯅꯦꯕ꯫
ꯑꯣ ꯑꯣ ꯑ ꯃꯥꯏꯗꯨ ꯃꯅꯤꯡꯗꯨꯁꯨ ꯍꯣꯗꯣꯏꯅꯤ ꯍꯥꯏꯅꯤ꯫
ꯀꯔꯤ
ꯃꯅꯤꯡꯒꯤ ꯑꯗꯨ ꯑꯗꯨꯝ ꯃꯅꯤꯡꯗꯤ ꯃꯥꯒꯤ ꯂꯨꯈꯝꯗꯤ ꯐꯣꯏꯗꯅ ꯈꯔ ꯑꯌꯥꯎꯕ ꯖꯒꯥꯗꯣ
ꯂꯨꯈꯝꯒꯤ ꯑꯥ ꯃꯈꯥ ꯁꯥꯗꯦ ꯂꯨꯈꯝꯒꯤ ꯑꯥ ꯃꯈꯥ ꯖꯒꯥꯒꯤ ꯁꯔꯨꯛꯇꯣ ꯑꯗꯩ ꯄꯨꯟꯗꯕ꯭ꯔꯣ ꯅꯠꯇ꯭ꯔꯒꯅ ꯃꯌꯥꯏ
ꯑꯗꯨꯝ ꯃꯈꯥ ꯋꯥꯏ ꯃꯌꯥꯏ ꯋꯥꯏ ꯐꯣꯏꯕ ꯃꯥꯜꯂꯦ ꯃꯥꯏꯗꯣ ꯃꯌꯥꯏꯋꯥꯏꯗꯤ ꯑꯗꯨꯝ ꯐꯣꯏ ꯃꯥꯜꯂꯦ ꯃ ꯃꯃꯥꯡꯗꯣ ꯌꯥꯝ ꯇꯥꯡꯕꯅꯦꯕ ꯑꯗꯨꯗꯨꯅ ꯈꯔ ꯌꯥꯝ ꯐꯣꯏꯔꯝꯗꯧ ꯃꯥꯜꯂꯦꯕ ꯑꯗꯨꯝ ꯑ ꯃꯅꯤꯡꯗꯣ ꯍꯧ ꯃꯅꯤꯡꯗꯣ ꯐꯣꯏꯈꯤꯕꯗꯣ ꯍꯧꯔꯣꯏ ꯍꯥꯏꯌꯦꯌꯦ ꯑꯗꯨꯗꯤ ꯌꯦꯡꯉꯣ ꯀꯔꯤꯅꯣ ꯀꯥꯟꯅ ꯑꯗꯨꯏꯁꯦ ꯃꯃꯥꯡ ꯊꯥꯔꯃꯅꯤꯃꯨꯛ ꯊꯥꯗꯣꯏꯔ ꯃꯥꯏꯁꯦ
ꯃꯅꯤꯡꯗꯤ ꯑꯗꯨꯝ ꯇ꯭ꯔꯤꯃꯔꯅ ꯇꯧꯔꯒ ꯀꯛꯆꯔꯖꯅꯤ ꯃꯃꯥꯡ ꯂꯧꯒ꯭ꯔꯗꯤ
ꯑꯣ ꯑꯗꯨꯝ